ꯍꯜꯂꯣ
ꯑ ꯇꯥꯏ
ꯇꯕ
ꯇꯥꯏꯌꯦ ꯇꯥꯏꯌꯦ
ꯑ
ꯊ ꯆꯠꯇ꯭ꯔꯦ
ꯊꯕꯛ ꯆꯠꯇꯦ ꯌꯥꯝ ꯇꯥꯟꯕꯒꯤ
ꯗ ꯇꯜꯂꯗꯤ ꯆꯠꯇꯕ
ꯑꯥ
ꯇꯂꯗꯤꯁ ꯇꯋꯥꯅ ꯑꯩ ꯍꯦ ꯅꯣꯏ ꯄꯨꯁꯤꯁꯦ ꯅꯪ ꯄꯨꯟꯁꯤꯁꯦ ꯅꯨꯡꯉꯥꯏꯔꯦꯕ
ꯅꯠꯇꯦ ꯑꯗꯨꯗ ꯇꯋ ꯅꯨꯡꯉꯥꯏꯇꯕ ꯏꯅꯦ
ꯀꯩꯕꯥ
ꯃꯣꯏꯗ ꯇꯧꯕ ꯅꯨꯡꯉꯥꯏꯇꯕꯒꯤꯅꯦꯕ ꯑꯗꯨꯒꯤ ꯆꯠꯅꯕ ꯇꯥꯟꯃꯨꯀꯣ
ꯀꯩꯗꯧꯔꯒꯦ ꯑꯃꯃꯨꯛ ꯅꯨꯃꯤꯠ ꯑꯍꯨꯝ ꯈꯛꯇ ꯅꯠꯇ꯭ꯔꯣ ꯆꯠꯂꯤꯗꯣ ꯅꯤꯡꯁꯤꯡ ꯑꯍꯨꯝꯔ ꯅꯤꯡꯁꯤꯡꯅ ꯑꯍꯨꯝꯔ
ꯀꯔꯤ ꯍꯥꯕ
ꯅꯨꯃꯤ ꯀꯌꯥ ꯁꯨꯔꯒꯦ ꯅꯪ ꯆꯠꯄꯗꯣ
ꯃꯟꯗꯗꯅꯦ
ꯃꯟꯗꯔ ꯑꯣ
ꯑꯗꯨꯒ ꯁꯤ ꯑꯩꯅ ꯁꯨꯇꯤ ꯂꯧꯧꯕꯅꯦꯕ ꯆꯥꯅꯤꯡꯗꯕꯒꯤ ꯇꯂꯦ ꯑꯩꯅ ꯂꯧꯕꯗꯣ ꯃꯣꯏꯒꯤ ꯑꯗꯨꯗꯣ ꯎꯝ ꯃꯥꯁꯨ ꯁꯣꯛꯄ ꯌꯥꯔꯦꯀꯣ ꯑꯃ ꯈꯤꯇꯪ ꯁꯣꯛꯛꯑꯁꯨ ꯑꯩꯗꯤ ꯅꯪꯕꯨ ꯁꯨꯝꯅ ꯅꯨꯡꯉꯥꯏꯔꯦꯀꯣ ꯍꯥꯏꯔꯛꯄꯒꯤꯀꯣ ꯍꯥꯏꯗ ꯔꯁ ꯂꯧꯕ ꯉꯝꯗ ꯋꯥ
ꯅꯗ
ꯑꯥ
ꯃ ꯑꯗꯨ ꯃꯨꯛꯇꯤ ꯃꯥꯁꯨ ꯍꯦꯟꯃꯟꯗ꯭ꯔꯣ
ꯑꯗꯨꯝ ꯅꯨꯡꯇꯤꯒꯤ ꯑꯗꯨꯝ ꯍꯥꯏꯔꯒ ꯂꯩꯕꯒꯤ ꯑꯁ ꯇꯟꯈ꯭ꯔꯦꯕ ꯑꯩꯗꯣ
ꯃꯄꯥꯥꯗ
ꯑꯥ
ꯃꯄꯥꯅ
ꯑꯥ ꯋꯥ ꯌ ꯃꯥꯟ
ꯃꯜ ꯔꯥꯅꯤ ꯑꯗꯨ ꯀ
ꯑꯗꯨꯗꯤ ꯑꯩꯒꯤꯁꯨ ꯅꯨꯡꯉꯥꯏꯇꯕꯀꯣ
ꯎꯝ ꯑꯗꯨ ꯄꯩꯁꯥ ꯄꯤꯔꯝꯃꯔꯣꯏꯅꯦ ꯑꯗꯨꯗꯤ
ꯍꯥꯥ
ꯍꯌꯦꯡ ꯑꯃ ꯆꯠꯇꯣꯏꯔꯥ ꯅꯠꯇ꯭ꯔꯒ ꯑꯃꯨꯛ ꯇꯣꯛꯇꯣꯏꯔꯕ
ꯍꯌꯦꯡ ꯆꯥꯔꯀꯥꯟꯗ ꯈꯪꯑꯅꯤ
ꯐꯝꯃ ꯂꯩꯕ꯭ꯔꯣ
ꯎꯝ ꯂꯩꯇꯦ ꯐ꯭ꯔꯤꯅꯦ ꯏꯃꯥꯅꯕꯤꯒ ꯏꯃꯥꯟꯅꯕꯤ ꯉꯁ ꯍꯟꯗꯛꯁꯦ ꯗꯨꯀꯥꯟ ꯊꯣꯛꯍꯟꯗꯦꯕ ꯁꯤꯗ ꯂꯩꯍꯜꯂꯦ ꯃꯤ ꯑꯅꯤ ꯉꯁꯥꯏ ꯏꯃꯥꯅꯕꯤꯅ ꯉꯁꯥꯏꯗꯣ ꯐꯣꯟ ꯇꯧꯑꯦ
ꯑꯣ ꯀꯅꯥꯕꯨ
ꯌꯨꯝꯗ ꯈꯨꯟꯗ ꯂꯩꯕꯗ
ꯑ ꯃꯥꯅ ꯇꯧꯔꯛꯄ ꯑꯣꯏꯔꯝꯅꯤꯀꯣ ꯑꯣ ꯃꯣꯏꯗꯣ ꯊꯔꯣꯏ ꯈꯨꯟꯕ ꯆꯠꯂꯦ ꯍꯥꯏꯕꯅꯦ
ꯎꯝ ꯅꯣꯡꯖꯨꯗꯤ ꯍꯥꯏꯌꯦ ꯁꯤꯗꯗꯤ ꯈꯔ ꯆꯨꯏꯗꯅ ꯃꯣꯏ ꯅꯨꯡꯁꯥ ꯊꯣꯛꯏꯌꯦ
ꯊꯔꯣꯏ ꯌꯥꯝ ꯂꯩꯕ ꯃꯥꯜꯂꯦ ꯍꯧꯖꯤꯛꯀꯥꯟ ꯆꯥꯅꯤꯡꯗ꯭ꯔꯣ ꯆꯥꯅꯤꯡꯗꯦ ꯍꯥꯏꯗꯤ ꯆꯥꯅꯤꯡꯉꯦꯍꯦ
ꯒꯤꯗꯝꯅꯦ ꯆꯅꯤꯡꯉꯦ ꯑꯁ ꯀꯃꯥꯏ ꯄꯁꯨ ꯌꯥꯗꯕꯗꯨꯕꯣ
ꯑꯁ ꯃꯣꯔꯣꯛꯗꯣ ꯈꯔ ꯁꯥꯔꯒ ꯆꯥꯅꯤꯡꯌꯦꯅꯦꯕꯣ
ꯑꯁꯤ ꯏꯝꯐꯥꯜꯗ ꯌꯣꯟꯕꯁꯤꯗꯤ ꯆꯥꯅꯤꯡꯕ ꯑꯣꯏꯗꯦ
ꯃꯣꯏ ꯑꯁꯤꯗꯗꯤ ꯀ꯭ꯔꯃ ꯃꯣꯟꯗꯕ
ꯑꯩꯈꯣꯏꯅ ꯈꯨꯜꯂꯒ ꯆꯠꯄꯗꯨꯗꯤ ꯆꯠꯅꯤ ꯆꯥꯅꯤꯡꯉꯦꯗꯅ
ꯎꯝ
ꯊꯃꯣꯏꯗꯣ ꯆꯥꯕꯗ ꯍꯥꯎꯗ ꯅꯨꯡꯉꯥꯏꯗꯅ ꯑꯗꯨ ꯁꯤꯗꯗꯤ ꯃꯣꯠꯄꯅꯤꯅ ꯀꯥꯏ ꯀꯥꯏꯗꯒꯤ ꯈꯨꯜꯂꯛꯄ
ꯅꯪ ꯏꯟꯗꯗ ꯆꯠꯈ꯭ꯔꯕ꯭ꯔꯣ
ꯆꯠꯇꯦ ꯍꯌꯦꯡ ꯆꯠꯁꯤꯔꯥ ꯍꯥꯏ ꯍꯧꯕꯅꯦ ꯉꯁꯥꯏꯗꯤ ꯆꯠꯇꯣꯏꯔꯥ ꯆꯠꯂꯣꯏꯗꯣꯏꯔꯥ ꯈꯪꯗꯦ ꯃꯥꯁꯨ ꯔꯤꯖꯜꯁꯨ ꯀꯨꯏꯔꯝꯗꯧ ꯃꯥꯟꯗ꯭ꯔꯦꯕ ꯁꯤꯗ ꯑꯃꯨꯛ ꯂꯥꯥꯛꯇꯣꯏꯅꯦꯕ ꯆꯠꯀꯗꯧꯗꯤ ꯃꯥꯟꯕꯕꯨ ꯑꯃꯗꯧꯃꯨꯛ ꯀꯩꯝ ꯇꯥꯔꯦ
ꯑꯗꯨ ꯒꯥꯔꯤ ꯆꯠꯄ꯭ꯔꯅꯦ ꯑꯩꯈꯣꯏꯒꯤ
ꯆꯜꯂꯦ ꯍꯥꯏꯌꯦ ꯑꯗꯨꯅꯦ ꯃꯣꯏꯗꯗꯤ ꯄꯦꯁꯦꯟꯖꯔꯗꯣ
ꯇꯧꯗꯦ
ꯏꯁꯀꯣꯠ ꯑꯗꯨꯝ ꯆꯠꯂꯦ ꯍꯥꯏ ꯀꯅꯦ ꯀꯗ
ꯎꯝ
ꯍꯧꯖꯤꯛ ꯑꯃꯨꯛ ꯁꯣꯛꯑꯗꯤ ꯑꯣꯏꯣꯏꯁꯨ
ꯈꯪꯗ꯭ꯔꯦ ꯀꯩ ꯏꯟꯁꯥꯡ ꯆꯥꯔꯒ ꯆꯠꯂꯒ ꯂꯩꯕ꯭ꯔꯣ ꯊꯕꯛ
ꯃꯥꯏꯔꯦꯟꯖꯥꯏ
ꯂꯩꯕ꯭ꯔꯥ
ꯎꯝ ꯆꯝꯕꯨ ꯍꯥꯋꯥ ꯏꯗꯤ ꯃ ꯃꯔꯤꯗ ꯄꯤꯛꯄꯗ
ꯑ ꯍꯥꯎꯋꯦ ꯑꯗꯨꯗꯣ ꯑꯩꯈꯣꯏꯁꯨ
ꯎꯝ
ꯑꯩꯗꯤꯀꯣ ꯐ꯭ꯔꯥꯏ ꯇꯧꯔꯒ ꯏꯟꯁꯥꯡ ꯊꯣꯡꯁꯤ ꯁꯨ ꯃꯦ ꯀꯗꯤ
ꯎꯝ
ꯆꯄꯁꯨ ꯍ
ꯌꯥꯡꯈꯩꯒꯤ ꯉꯔꯥꯡ ꯅꯍꯥꯟ ꯌꯥꯡꯈꯩꯒꯤ ꯃꯔꯤꯔꯣ ꯉꯉꯥꯜꯔꯨꯗꯣ ꯃꯔꯤꯔꯣ ꯌꯥꯝꯃꯤ ꯎꯝ ꯌꯥꯝ ꯆꯥꯎꯕꯁꯨ ꯅꯠꯇꯦ ꯌꯥꯝ ꯄꯤꯛꯄꯁꯨ ꯅꯠꯇꯦ ꯇꯕ
ꯎꯝ
ꯅꯨꯡꯉꯥꯏꯇꯣꯏꯅꯦ ꯅꯣꯏꯅꯦ
ꯑꯗꯨꯅꯦ ꯉꯁꯤ ꯑꯩꯈꯣꯏꯗꯣ ꯄꯨꯡ ꯇꯔꯥ ꯃꯈꯥꯏꯅꯦ ꯆꯥꯛ ꯆꯥꯕꯗꯣ
ꯑꯗꯨꯗꯤ ꯅꯣꯏꯗꯥꯗꯤ ꯆꯥꯛ ꯆꯥꯕꯤ ꯆꯠꯂꯦ
ꯗꯗꯥꯗ ꯆꯥꯛꯆꯥꯗꯕꯤ ꯈꯔ ꯀꯨꯏ ꯈꯔ ꯀꯩꯅꯣ ꯇꯧꯈ꯭ꯔꯦ ꯃꯥꯅ ꯂꯥꯛꯑꯒ ꯆꯥꯛ ꯆꯥꯔꯒ ꯀꯏꯗ ꯂꯩꯕ꯭ꯔꯥ ꯃꯍꯩꯔꯣꯝꯗ ꯂꯩꯕ꯭ꯔꯥ ꯈꯪꯗꯦ
ꯎꯝ
ꯍꯣꯁꯄꯤꯇꯥꯜꯗ ꯆꯔꯝꯒꯨꯅꯤꯀꯣ ꯃꯥ ꯑꯈꯣꯏꯗꯤ ꯍꯒꯣꯏꯗ꯭ꯔꯤ ꯑꯦꯇꯅꯤ ꯍꯧꯒꯕꯗꯁꯤ
ꯍꯧꯒꯠꯂꯝꯗꯕꯅꯦꯌꯦ ꯇꯨꯝ ꯍꯥꯎꯤꯕꯅꯦ ꯑꯁ ꯍꯟꯗꯛꯁꯦ ꯇꯨꯝꯕꯁꯨ ꯅꯨꯡꯉꯥꯏꯕꯁꯦ ꯅꯣꯏ ꯕꯣꯜ ꯌꯦꯡꯕ꯭ꯔꯣ ꯉꯔꯥꯡ
ꯏꯗꯥ ꯍꯥꯏꯗꯤꯒꯤ ꯑꯁ ꯉꯔꯥꯡꯗꯣ ꯀꯩꯅꯣ ꯈꯪꯗꯦ ꯌꯥꯝ ꯇꯨꯝꯅꯤꯡꯕꯗꯣ ꯑꯩꯗꯤ ꯂꯥꯔꯒ ꯎ ꯊꯕꯛꯇꯒꯤ ꯂꯥꯔꯒ ꯆꯥꯛ ꯌꯥꯝ ꯂꯥꯝꯃꯟꯕꯒꯤ ꯏꯁꯄꯥꯏꯁꯤ ꯅꯥꯖꯖꯒ ꯃꯤ ꯃꯤ ꯑꯃ ꯂꯩꯕꯀꯣ ꯑꯗꯨꯗꯣ ꯊꯣꯡꯔꯒ ꯆꯥꯒ ꯆꯥꯏꯌꯦ ꯑꯗꯨꯒ ꯅꯨꯡꯗꯥꯡꯗ ꯆꯥꯛ ꯆꯥꯗ꯭ꯔꯦ ꯑꯗꯨꯝ ꯇꯨꯝꯅꯤꯡ ꯃꯟꯕꯤ ꯚꯗꯤꯑꯣ ꯈꯔ ꯌꯦꯔ ꯇꯝꯒꯦ
ꯈꯂꯤꯅꯦꯒ
ꯎ
ꯕ꯭ꯔꯦꯛ ꯕ꯭ꯔꯦꯛ ꯂꯩꯇꯕ꯭ꯔꯣ
ꯂꯩꯗ ꯕ꯭ꯔꯦꯛ ꯍꯥꯏꯕ ꯍꯧꯖꯤꯛꯀꯣ ꯑꯗꯨ ꯊꯕꯛ ꯇꯧꯗꯕꯅꯤ ꯂꯩꯕꯅꯤꯅ ꯆꯞ ꯃꯥꯟꯅꯔꯦ ꯑꯣꯣꯔꯦꯟꯍꯜꯂꯔꯗꯤ ꯑꯆꯥꯄꯣꯖꯥꯕ ꯆꯠꯂꯅꯤ
ꯎ ꯀꯌꯥꯒ ꯅꯣꯏ ꯁꯨꯇꯤ ꯊꯥꯕꯗꯣ ꯄꯨꯡ ꯀꯌꯥꯗꯅꯣ
ꯃꯔꯤ ꯃꯈꯥꯏ ꯅꯍꯥꯟꯗꯤ ꯃꯔꯤ ꯇꯧꯕꯅꯦ ꯍꯟꯗꯛ ꯀꯥꯈ꯭ꯔꯕꯅꯤ ꯃꯔꯤ ꯃꯈꯥꯏꯗꯤ ꯌꯥꯝ ꯉꯥꯜꯂꯤꯗꯅ ꯍꯧꯖꯤꯛꯇꯤ ꯌꯨꯝꯁꯦꯒꯥꯗꯉ ꯑꯗꯨ ꯑꯗꯨꯝ ꯆꯠꯂꯦ ꯅꯨꯡꯉꯥꯏꯔꯦ ꯑꯗꯨꯅ
ꯅꯨꯡꯉꯥꯏꯔꯦꯍꯦ
ꯅꯍꯥꯟꯗꯤ ꯄꯨꯡ ꯃꯔꯤꯗꯅꯦꯕ ꯍꯟꯗꯛꯅ ꯄꯨꯡ ꯃꯔꯤ ꯃꯈꯥꯏ ꯀꯥꯈꯤꯕꯅꯦꯕ
ꯋꯤꯟꯇꯔꯁꯤ ꯃꯔꯤ ꯑꯣꯏꯝꯔꯕꯅꯤ
ꯃꯤ ꯑꯗꯨꯗꯤ ꯃꯝꯃꯦꯀꯣ ꯎꯝ ꯃꯝꯕꯁꯨ ꯁꯨ ꯂꯩꯑ ꯋꯤꯟꯇꯔꯗꯗꯤ ꯍꯥꯏꯗꯤ ꯍꯤꯟꯖꯥꯞ ꯇꯧꯕꯗꯣ ꯄꯩꯁꯥꯒ ꯁꯣꯏꯅꯔꯗꯤ ꯑꯃꯨꯛ ꯊꯦꯡꯅ ꯆꯜꯂꯦꯕ ꯍꯥꯏꯗꯤ ꯀꯗꯥꯏꯗꯒꯤ ꯇꯥꯈꯤꯕꯅꯣ ꯍꯥꯏꯕꯁ ꯅꯤꯡꯁꯤꯡ ꯅꯤꯡꯁꯤꯡ ꯊꯣꯛꯇꯕ ꯂꯩꯗꯅ ꯑꯗꯨꯒꯨꯝꯕꯗꯨ
ꯑꯁ ꯈꯔ ꯉꯥꯟꯅꯁꯨꯇꯤ ꯊꯥꯔꯗꯤ ꯀꯔꯤꯅꯣ ꯃ꯭ꯌꯨꯖ꯭ꯌꯝꯗ ꯆꯠꯄ ꯌꯥꯕꯀꯣ ꯑꯩꯈꯣꯏꯅꯤꯗ ꯆꯠꯁꯤꯔꯥ ꯍꯥꯏꯔꯒ ꯑꯁꯤ ꯅꯣꯡꯗꯣ ꯈꯤꯇꯪ ꯈꯤꯇꯪ ꯆꯨꯏꯌꯦ
ꯃꯤꯁꯤꯔꯣ
ꯎ
ꯀꯥꯏꯗ
ꯁꯦꯕꯖꯥꯔ
ꯎꯝ ꯄꯨꯂꯣ ꯒ꯭ꯔꯥꯎꯟꯒꯤ ꯃꯅꯥꯛꯇꯔꯣ ꯄꯗꯤ ꯄ ꯑꯃꯨꯅꯥꯇꯥ
ꯑꯗꯨꯝ ꯆꯨꯔꯒ ꯂꯩꯌꯦꯦ ꯅꯣꯡꯁꯦ ꯈꯤꯇꯪ ꯈꯤꯇꯪ
ꯀꯩ ꯀꯥꯏꯗꯅ ꯁꯤꯗꯤ ꯆꯠꯄ ꯌꯥꯏꯅ ꯑꯗꯨꯝ
ꯗꯨ ꯈꯔ ꯇ ꯑꯗꯨ ꯃꯅꯤꯅ ꯇ ꯇꯨꯝꯂꯣ ꯂꯩꯕꯁꯨ ꯅꯨꯡꯉꯥꯏꯌꯦ ꯅꯨꯡꯁꯥ ꯅꯨꯡꯁꯥꯗꯨ ꯊꯣꯛꯇꯕꯒꯤ ꯌꯦꯡꯕꯒꯤ
ꯆꯤꯜꯂ ꯆꯦꯜꯥ ꯅꯨꯡꯉꯥꯏ
ꯇꯜꯂ ꯀꯠꯇꯣ ꯍꯄ꯭ꯔꯣ ꯀꯗ ꯂꯩꯕꯅꯤ ꯍꯧꯖꯤꯦ
ꯄꯩꯁꯥ
ꯃꯤ ꯂꯥꯛꯇꯕ꯭ꯔꯥ ꯉꯁꯤꯗꯤ ꯍꯥ
ꯒꯗꯥꯝꯒꯗꯤ ꯃꯤ ꯄꯥꯜꯂ ꯄꯥ ꯂꯑꯣꯏ
ꯑꯩꯈꯣꯏ ꯉꯁꯤꯁꯦ ꯑꯂꯨꯒ ꯁꯧꯔꯤ ꯅꯥꯀꯨꯞꯄꯤꯗꯨꯗꯨꯗ ꯅꯍꯥꯟ ꯏꯌꯥꯝ ꯄꯨꯔꯛꯄꯒꯤ ꯏ ꯂꯣꯏꯅ ꯄꯦꯠꯈ꯭ꯔꯦ ꯌꯥꯗ꯭ꯔꯦ ꯂꯪꯊꯣꯛꯈ꯭ꯔꯦ ꯁꯔꯗꯤ ꯅꯀꯨꯞꯄꯤꯗ ꯌꯥꯝ ꯎ ꯂꯩꯏ ꯑꯗꯨꯣ ꯐꯠꯇꯦ
ꯎꯝ
ꯆꯥꯕꯁꯨ ꯉꯝꯗꯦ
ꯎꯝ ꯍꯣꯏ ꯍꯣꯏ ꯍꯣꯔꯦꯟ ꯇꯧꯔꯛꯀꯦ ꯑꯗꯨꯗꯤ
ꯃꯤꯂꯥ ꯄꯨꯣ
ꯎꯝ
ꯑꯣ ꯑꯣ
ꯎꯝ